ꯍꯜꯂꯣ
ꯇꯥꯕ꯭ꯔꯣ
ꯇꯥꯖꯩ ꯇꯥꯖꯩ ꯂꯥꯛꯇ꯭ꯔꯤꯅꯦ ꯃꯩꯖꯦ ꯍꯩꯖꯤꯛꯐꯥꯎ
ꯃꯩꯁꯦ ꯂꯥꯛꯇꯦꯕ ꯁꯥꯒ ꯁꯥꯕꯒ ꯑꯣꯝꯃꯦ
ꯁꯥꯗꯪ ꯁꯥꯕꯗꯣ ꯐꯤꯒꯨꯝꯕ ꯀꯩꯒꯨꯝꯕ ꯑꯃꯅ ꯍꯥꯏꯕ ꯑꯣꯏꯔꯗꯤ ꯐꯕꯥ ꯀꯥꯡ ꯆꯤꯛ
ꯐꯤ ꯐꯤ ꯍꯥꯏꯕꯗꯨꯅ ꯑꯃꯨꯛ ꯍꯦꯟꯅ ꯁꯥꯕ ꯍꯦꯟꯒꯠꯂꯤꯅꯦ
ꯑꯗꯨꯅꯥ ꯁꯨꯝ ꯍꯨꯃꯥꯏ ꯃꯆꯥ ꯑꯃꯥ ꯄꯥꯏꯔꯥ ꯁꯨꯝ ꯍꯨꯝꯕꯥꯗꯨꯅꯥ ꯈꯔ ꯐꯩꯌꯦ ꯀꯥꯡ ꯆꯤꯛꯄꯥꯖꯤꯗꯤ ꯃꯨꯛ
ꯎꯝ
ꯃꯩ ꯃꯨꯠꯄꯥꯒ ꯑꯁꯥꯕ ꯃꯔꯛꯇꯥ ꯀꯥꯡ ꯆꯤꯛꯄꯥꯖꯤꯒꯥ ꯇꯧꯐꯝ ꯈꯪꯗꯦꯕꯥ ꯑꯩ
ꯀꯥꯢꯅꯣꯗ
ꯈꯣꯏ ꯏꯃꯨꯡ ꯉꯥꯎꯆꯠꯅꯥ ꯂꯩꯔꯦ ꯑꯃꯥꯃꯨꯛ ꯆꯠ ꯑꯃꯥꯃꯨꯛ ꯆꯠ ꯍꯪꯒꯠ ꯍꯟꯗꯥ ꯍꯪꯒꯠ ꯍꯟꯗꯥ ꯃꯥꯏ ꯃꯥꯏ ꯊꯣꯛꯄꯥ
ꯎꯝ
ꯁꯤ ꯑꯍꯤꯡꯅ ꯄꯨꯡ ꯑꯃꯃꯝꯗꯣꯏꯅꯦ ꯍꯧꯖꯤꯛ ꯃꯔꯩꯕꯉꯩ ꯊꯥꯟꯗꯣꯛꯏꯁꯦ
ꯑꯩꯈꯣꯏꯗꯤ ꯂꯦꯝꯇꯨ ꯁꯤꯍꯧꯔꯦ ꯆꯥꯔꯖ
ꯑꯩꯅ
ꯅꯠꯇꯦ ꯌꯥꯗ꯭ꯔꯕ
ꯑꯣ ꯏꯟꯚꯔꯇꯔ ꯑꯃ ꯂꯩꯕꯅꯗꯤ ꯐꯔꯕꯅꯤ ꯑꯩꯈꯣꯏ ꯑꯩꯈꯣꯏꯁꯨ ꯏꯟꯚꯔꯇꯔ ꯂꯩꯔꯝꯕꯅꯤ ꯌꯥꯗ꯭ꯔꯦꯕ
ꯏꯁ ꯁꯣꯂꯥꯔꯒꯤ ꯃꯇꯝꯁꯤꯗꯕꯨ
ꯁꯣꯂꯔꯒꯤ ꯍꯥꯏꯔꯒ ꯍꯧꯖꯤꯛꯀꯥꯟꯒꯤ ꯑꯌꯁꯇꯒ ꯌꯣꯟꯕ ꯕꯂꯞ ꯑꯅꯤ ꯑꯍꯨꯝ ꯊꯥꯟ ꯌꯥꯕꯤꯗꯣ ꯑꯗꯨꯒꯨꯝꯕ ꯑꯃ ꯂꯩꯗꯧꯅꯤ ꯃꯩ ꯂꯥꯛ ꯂꯥꯛꯒꯥꯟꯗ ꯆꯥꯁꯆ ꯇꯧꯁꯤꯟꯂ ꯊꯥꯝꯍꯞꯒꯗꯥꯝꯅꯤ
ꯎꯝ
ꯑꯗꯨꯅ ꯈꯣꯏ ꯕꯦꯁꯅꯦꯕ ꯍꯥ ꯐꯣꯟꯁꯦ ꯑꯇꯩ ꯑꯇꯩꯗꯤ ꯑꯃꯔꯣꯝ ꯐꯩꯌꯦ ꯑꯩ ꯀꯩꯅꯣꯗꯣ ꯆꯥꯔꯁꯦ ꯍꯦꯛꯇ ꯊꯨꯅ ꯂꯣꯏꯒꯜꯂꯦꯕ
ꯎꯝ ꯎꯝ
ꯢꯁ ꯀꯥꯡꯁꯤꯁꯨ ꯆꯤꯛꯢꯍꯦ
ꯃꯦꯁꯦꯁ ꯌꯥꯝ ꯂꯥꯛꯏꯔ ꯀꯩꯅꯣ ꯑꯁ ꯈꯨꯠꯁꯤꯁꯨ ꯄꯣꯛꯈ꯭ꯔꯦ
ꯑꯧ ꯈꯔ ꯑꯗꯨꯝ ꯂꯥꯛꯑꯦ ꯍꯥꯏꯇꯥꯥꯏ ꯍꯥ ꯆꯥꯛꯈꯨꯝꯗ ꯂꯩꯇ꯭ꯔꯣ ꯅꯪ
ꯑꯩ ꯀꯥꯗ ꯑꯃꯨꯛ ꯂꯩꯔꯤ
ꯁꯥꯏ ꯑꯉꯥꯡ ꯂꯥꯛꯍꯧꯕꯗꯨꯗꯩ ꯊꯣꯛꯂꯛꯏꯔꯥ
ꯑꯥ
ꯃꯩ ꯑꯃꯗꯣ ꯊꯥꯗꯣꯛꯀꯅꯨꯅꯦ ꯑꯃ ꯊꯥꯟꯂꯤꯗꯨꯅ ꯑꯗꯨꯝ ꯌꯥꯅꯕ ꯂꯩꯒꯦꯗꯦ ꯄꯨꯡ ꯑꯝꯃꯃꯗꯩꯗꯤ ꯀꯣꯏꯆꯦꯟ ꯆꯦꯜꯂꯦ
ꯅꯣꯏ ꯀꯦꯟꯗꯥꯜ ꯂꯩꯇ꯭ꯔꯣ
ꯍꯥꯥ
ꯀꯦꯟꯗꯜ ꯂꯩꯇ꯭ꯔꯣ
ꯀꯦꯟꯗꯜ ꯂꯩ
ꯀꯦꯟꯗꯜ ꯂꯩꯔꯗꯤ ꯀꯦꯟꯗꯜ ꯑꯗꯨꯝ ꯊꯥꯌꯥꯏ ꯀꯩꯅꯣ
ꯃꯝꯃꯦ ꯇꯁꯦꯡꯅ ꯀꯥ ꯑꯃꯒ ꯑꯃꯒ ꯊꯣꯡ ꯄꯥꯟꯅꯒꯤꯕ ꯑꯣꯏꯔꯗꯤ ꯐꯕ ꯊꯣꯡ ꯁꯕꯥꯛ ꯁꯕꯥꯛ ꯐꯛꯅꯕꯅꯤꯅ ꯃꯝꯃꯅꯤꯅ ꯃꯝꯖꯤꯜꯂꯦꯕ ꯍꯦꯟꯅ
ꯎꯝ
ꯍꯥꯑꯥ ꯑꯩꯖꯦ ꯍꯌꯦꯡꯗꯤ ꯏꯃꯥꯟꯅꯕꯒꯤ ꯌꯨꯝ ꯁꯪꯒꯥꯕꯒꯤ ꯂꯥꯛꯑꯣ ꯍꯥꯏ ꯑꯗꯣ ꯆꯠꯄꯥꯎ ꯑꯃꯨꯛ ꯌꯥꯗ꯭ꯔꯦ ꯃꯍꯤꯟꯗ꯭ꯔꯥ ꯃꯍꯤꯟꯗ꯭ꯔꯥ ꯇꯧꯋꯤꯉꯩꯗ ꯀꯣꯂꯣꯞꯁꯨ ꯐꯖꯅ ꯄꯤꯕꯤꯗꯕ ꯑꯣꯐꯤꯁꯁꯨ ꯆꯠꯅꯕ ꯍꯣꯠꯅꯕ ꯏꯃꯥꯟꯅꯕ ꯂꯣꯏꯅ ꯆꯠꯅꯗꯣꯔꯦ ꯑꯉꯥꯡ ꯑꯣꯏꯔꯤꯉꯩꯗꯩ ꯇꯤꯟꯅꯔꯛꯄꯅꯤꯅ
ꯀꯔꯤꯒꯤ ꯁꯤꯠꯅꯣ ꯍꯥꯏꯁꯦ
ꯑꯉꯥꯡ ꯑꯣꯏꯔꯤꯉꯩꯗ ꯇꯤꯟꯅꯔꯛꯄꯅꯤꯅꯅꯦ ꯋꯥꯔꯧ ꯄꯨꯔꯧ ꯆꯥꯎꯅꯗꯣꯏꯅꯦꯕ ꯑꯩꯅ ꯑꯦꯛꯖꯥꯝꯒꯤ ꯁꯨꯇꯤ ꯃꯌꯥꯝ ꯂꯧꯔꯨꯔꯦꯗꯅ
ꯑꯥ
ꯍꯧꯖꯤꯛ ꯑꯦꯛꯖꯥꯝꯒꯤꯁꯨ ꯋꯥꯠꯂꯤ ꯍꯌꯦꯡ ꯍꯥꯡꯆꯤꯠꯁꯨ ꯑꯃꯨꯛ ꯂꯧꯗꯣꯏꯅꯦꯕ ꯑꯦꯛꯖꯥꯝ ꯊꯥ ꯆꯠꯄꯒꯤ ꯑꯗꯨꯅ ꯍꯌꯦꯡꯁꯦ ꯏꯃꯥꯟꯅꯕ ꯌꯨꯝ ꯁꯪꯒꯥꯕꯁꯨ ꯌꯥꯎꯕꯤ ꯌꯥꯎꯁꯤ ꯂꯥꯛꯑꯣꯅ ꯍꯥꯏꯔꯛꯄ ꯑꯗꯨꯗ ꯑꯩ ꯆꯠꯄ ꯌꯥꯗ꯭ꯔꯕ
ꯑꯣ
ꯍꯥ
ꯍꯌꯦꯡ ꯑꯦꯛꯖꯥꯝ ꯂꯩꯕ꯭ꯔꯣ
ꯍꯌꯦꯡꯗꯤ ꯂꯩꯇꯦ ꯍꯥꯡꯆꯤꯠ ꯂꯩꯕ
ꯑꯣ ꯅꯃꯥꯟꯅꯕꯒꯤꯗꯨꯅ ꯀꯝ ꯀꯥꯟ
ꯏꯃꯥꯟꯅꯕꯗꯨꯅ ꯍꯌꯦꯡꯅꯦꯃꯤ ꯑꯗꯨꯅꯅꯦ ꯑꯩꯅ ꯁꯨꯇꯤ ꯂꯧꯕꯝ ꯈꯪꯗ꯭ꯔꯤꯁꯦ
ꯑꯣ
ꯃꯊꯥ ꯁꯥꯏꯅ ꯑꯗꯨꯏꯁꯨ ꯑꯃꯨꯛ ꯋꯥꯔꯧꯒ꯭ꯔꯗꯤ ꯃꯃꯥꯡꯗ ꯑꯩꯗꯨꯁꯨ ꯑꯗꯨꯝ ꯌꯨꯝ ꯂꯣꯏꯁꯤꯟꯕ ꯀꯩ ꯀꯩ ꯂꯣꯏꯁꯤꯟꯕ ꯈꯔ ꯌꯥꯎꯃꯤꯟꯅꯁꯤ ꯍꯥꯏꯕꯗ
ꯎꯝ
ꯌꯥꯗ꯭ꯔꯥ ꯑꯣꯐꯤꯁ ꯌꯥꯗꯦꯅ ꯑꯗꯨꯝ ꯆꯠꯇ꯭ꯔꯦꯕ
ꯎꯝ
ꯑꯗꯣ ꯀꯔꯤ ꯈꯜꯂꯝꯗꯣꯏꯅꯣ ꯈꯪꯗꯦ ꯎꯄꯥꯏ ꯂꯩꯇꯕꯅꯤꯅ ꯑꯩꯁꯨ
ꯎꯝ ꯎꯄꯥꯏ ꯂꯩꯇꯦ ꯇꯉꯥꯏꯐꯗ꯭ꯔꯗꯤ
ꯂꯩꯇꯦ ꯑꯦ ꯑꯩ ꯁꯤꯟꯇꯦꯛꯁ ꯃꯆꯥꯗꯣ ꯏꯁꯤꯡ ꯈꯔ ꯌꯥꯎꯔꯤꯕ ꯅꯠꯇ꯭ꯔꯣ
ꯌꯥꯎꯗ꯭ꯔꯦꯗ ꯅꯪ ꯍꯧꯖꯤꯛ ꯇꯣꯇꯤ ꯂꯣꯏꯅꯔꯛꯄ ꯃꯇꯝꯅꯤ ꯀꯥꯏꯗꯩꯅꯣ
ꯑꯁ ꯑꯩ ꯀꯥꯕꯣꯛ ꯀꯥꯕꯣꯛꯇꯪ ꯑꯣꯏꯔꯁꯨ ꯕꯥꯇꯤꯟ ꯑꯃ ꯑꯅꯤ ꯄꯥꯝꯕꯅꯤꯅꯦ ꯃꯄꯥꯟꯗꯨꯗꯪ ꯃꯛ ꯑꯃ ꯇꯧꯔꯒ ꯖꯣꯕ ꯖꯣꯕ ꯍꯥꯏꯐꯦꯠꯇꯪ ꯆꯥꯝꯊꯣꯛꯅꯤꯡꯉꯦꯕ ꯇꯣꯇꯤ ꯀꯥꯞ ꯀꯩꯅꯣ ꯀꯥꯞꯇꯕꯤꯗ ꯑꯩꯈꯣꯏꯒꯤ ꯃꯛꯅ ꯇꯧꯔꯒ
ꯑꯇꯣꯞꯄꯗꯒꯤ ꯑꯇꯣꯞꯄ ꯁꯤꯟꯇꯦꯛꯁꯇꯒꯤ ꯇꯧꯑꯣ
ꯑꯣ ꯃꯥꯕꯣꯛ ꯆꯧꯕꯤꯗꯔ ꯀꯩꯅꯣꯝꯇꯪ ꯍꯥꯏꯔꯒ ꯀꯟꯊꯣꯛ ꯇꯥꯔꯦ ꯃꯣꯠꯃꯜꯂꯦ ꯌꯥꯝꯁꯨ ꯃꯣꯠꯃꯜꯂꯁꯨ ꯊꯧꯕ ꯏꯀꯥꯏꯖꯩꯕ
ꯎꯝ ꯅꯪꯗꯣ ꯌꯥꯝꯅ ꯎꯐꯨꯟ ꯅꯣꯡ ꯂꯩꯈꯣꯝ ꯃꯔꯤꯛ ꯌꯥꯝ ꯇꯧꯋꯦ ꯅꯣꯡꯁꯨ ꯆꯨꯗꯅ
ꯃꯄꯥꯥꯟꯗꯔꯣ
ꯑꯧ
ꯑꯌꯥꯝꯕ ꯀꯩꯅꯣꯗꯤ ꯃꯣꯠꯂꯤꯅꯦ ꯃꯤ ꯅꯣꯡꯈꯥꯡ ꯆꯥꯏꯔꯒꯁꯨ ꯊꯝꯃꯦꯗꯅ ꯃꯈꯨꯝ ꯈꯨꯝꯖꯟꯗꯕꯅꯤꯅ ꯎꯝ
ꯎꯝ
ꯑꯗꯒꯤ ꯑ ꯀꯩꯅꯣꯗꯒꯤ ꯃꯦꯟꯂꯤ ꯈ꯭ꯋꯥꯏꯗꯒꯤ ꯒꯥꯔꯤ ꯍꯦꯟꯅ ꯃꯣꯠꯁꯤꯜꯂꯛ ꯀꯗꯣꯏꯁꯦ ꯑꯣꯛꯇꯣ ꯃꯣꯏ ꯑꯣꯛꯇꯣ ꯂꯝꯕꯤ ꯑꯣꯛꯇꯣꯒꯤ ꯄꯔꯦꯡꯗꯣ
ꯑꯣꯛꯇꯣꯛꯒꯤ ꯄꯔꯦꯡ ꯍꯥꯏꯗꯤ ꯀꯥꯏꯋꯥꯏꯗ
ꯅꯣꯏ ꯑꯥ ꯃꯇꯣꯟꯒꯤ ꯁꯣꯔꯣꯛ ꯃꯇꯣꯟꯒꯤꯗꯣ ꯑꯧ ꯑꯧ ꯑꯗꯨꯗꯤ ꯑꯗꯒꯤ ꯆꯥꯛꯀꯥ ꯑꯗꯩꯗꯤ ꯊꯣꯡ ꯃꯈꯥꯁꯤꯃ ꯄꯨꯂꯞ ꯀꯥꯞꯈꯠꯂꯒ ꯊꯧꯗꯣꯔꯛꯑꯅꯤꯗꯅ
ꯎꯝ
ꯑꯗꯩ ꯑꯗꯨꯒꯤ ꯀꯪꯁꯤꯜꯂ ꯈꯔ ꯈꯔ ꯀꯪꯂꯤ ꯀꯪꯂꯤ ꯂꯥꯎꯔꯛꯄꯗꯨꯅ ꯂꯣꯏ ꯀꯥꯞꯈꯠꯂꯛꯑꯅꯦꯕ ꯆꯥꯛꯀꯥꯗꯨꯗꯩ ꯀꯥꯞꯊꯣꯔꯛꯑꯒ ꯑꯗꯨ ꯑꯗꯨꯅꯅꯦ ꯑꯌꯥꯝꯕ ꯃꯣꯠꯂꯤꯗꯣ ꯑꯗꯩꯗꯤ ꯑ ꯅꯨꯡꯗꯥꯡꯁꯤꯡꯁꯦ ꯅꯣꯡ ꯈꯔ ꯈꯔ ꯑꯗꯨꯝ ꯈꯤꯛꯇ꯭ꯔꯣ
ꯎꯝ
ꯑꯗꯩ ꯑꯩꯅ ꯊꯧꯗꯣꯛꯅꯔꯨꯕꯒꯤ ꯏꯐꯨꯟ ꯈꯔ ꯈꯔ ꯄꯛꯑꯒ ꯑꯃꯨꯛ ꯍꯜꯂꯛꯑꯅꯤ ꯑ ꯊꯝꯃꯅꯤ ꯅꯣꯡꯁꯨꯨ ꯈꯔ ꯌꯨꯔꯦꯕ ꯑꯗꯨꯋꯥꯏꯗꯣ ꯑꯩ ꯒꯥꯔꯤ ꯈꯥꯝꯕ ꯃꯄꯥ ꯑꯗꯨꯋꯥꯏꯗꯣ
ꯎꯝ
ꯑꯗꯨꯅ ꯏꯁꯤꯡ ꯗ꯭ꯔꯣꯞ ꯇꯥꯕꯗꯅ ꯂꯩꯈꯣꯝ ꯑꯣꯟꯗꯣꯔꯛꯄ ꯏꯐꯨꯟꯗꯣ ꯌꯥꯟꯁꯤꯟꯅꯔ
ꯃꯀꯨꯗꯣ ꯌꯣꯝꯁꯤꯜꯂꯗꯤ ꯐꯇꯧꯕ
ꯃꯒꯨꯗꯣ ꯑꯩꯅ ꯂꯥꯛꯕꯗꯣ ꯉꯝꯗꯦꯅꯦ ꯍꯦꯛꯇ ꯑꯗꯨꯏ ꯅꯠꯇꯗꯤ ꯌꯥꯕ ꯃꯄꯨꯗꯣ ꯑꯩꯅ
ꯍꯣꯏ
ꯊꯧꯆꯜꯂꯛꯄꯒ ꯐꯣꯆꯜꯂꯛꯄꯒ ꯌꯥꯗꯦꯕ ꯒꯥꯔꯤ ꯃꯩ ꯆꯥꯛꯒꯗꯨꯢꯅꯦ ꯀꯥꯢꯗꯩꯅꯣ ꯀꯩꯒꯤꯅꯣꯗ ꯊꯥꯎꯅꯔꯨꯕꯒꯤ ꯒꯥꯔꯤ ꯃꯆꯥꯗ ꯁꯨꯝ ꯁꯥꯏꯂꯦꯟꯁ ꯁꯔꯦꯟꯁ꯭ꯔ ꯃꯄꯥꯗꯣ ꯃꯩ ꯍꯧꯉꯩꯢ ꯁꯥꯗ꯭ꯔꯣ
ꯎꯝ
ꯑꯗꯨꯃꯥꯏꯅ ꯉꯡꯉꯒ ꯊꯧꯕꯅꯤꯅ ꯒꯥꯔꯤꯒꯤꯗꯤ ꯃꯊꯛꯇꯣꯏꯅ ꯁꯥꯏ
ꯎꯝ
ꯑꯗꯣ ꯌꯥꯗꯕꯒꯨꯝꯕ ꯀꯩꯒꯨꯝꯕ ꯑꯃ ꯂꯩꯕꯅ ꯊꯝꯕꯅꯗꯤ ꯈ꯭ꯋꯥꯏ ꯕꯦꯁꯅꯦ ꯁꯤ ꯂꯩꯔꯗꯤ ꯌꯨꯝꯗꯅꯤꯅ ꯊꯣꯛꯔꯛꯄ ꯈꯨꯗꯤꯡꯒꯤ ꯆꯥꯝꯃ ꯌꯥꯏꯗꯅ
ꯎꯝ
ꯉꯥꯛꯇꯪ ꯇꯨꯝ ꯍꯧꯒꯠꯂꯛꯄꯩꯗꯨꯗ ꯑꯣꯏꯔꯁꯨ ꯑꯌꯨꯛꯇ ꯑꯣꯏꯔꯁꯨ ꯀꯥꯕꯣꯛ ꯀꯥꯕꯣꯛꯇ ꯑꯣꯏꯔꯁꯨ ꯆꯥꯝꯊꯣꯛꯑꯝꯃꯒ
ꯎꯝ
ꯊꯝꯃꯝꯃꯁꯨ ꯌꯥꯏ ꯑꯗꯣ ꯂꯥꯞꯄ ꯍꯥꯏꯖꯦ ꯀꯩꯁꯨ ꯂꯥꯞꯇ꯭ꯔꯁꯨ ꯖꯟꯖꯥꯟ ꯑꯣꯏ ꯑꯗꯩꯗꯤ ꯑꯗꯨꯗꯩ ꯑꯃꯨꯛ ꯊꯧꯗꯣꯛꯅꯅꯤ ꯑꯃꯛ ꯆꯥꯝꯅꯕꯒꯤ ꯑꯗꯩ ꯇꯨꯂꯨ ꯑꯃꯨ ꯆꯤꯟꯊꯣꯛꯅꯅꯤ ꯖꯟꯖꯥꯟ ꯃꯌꯥꯝ ꯑꯣꯏꯕꯗꯨꯅꯅꯦ ꯑꯩ ꯆꯥꯝꯕꯗꯣ ꯇꯜꯂꯛꯑꯦꯕ ꯍꯦꯛꯇ ꯅꯣꯡꯃꯥꯏꯖꯤꯛ ꯒꯁꯦ ꯑꯦ ꯃꯩ ꯂꯥꯛꯑꯦ
ꯂꯥꯛꯑꯦꯍꯦ
ꯐꯥꯏꯅꯦꯜꯂꯤ ꯃꯩ ꯂꯥꯛꯑꯦ ꯐꯥꯏꯅꯦꯜꯂꯤ ꯑꯩ ꯐꯣꯟ ꯆꯥꯔꯖ ꯇꯧꯕꯁꯦ ꯑꯁꯦꯡꯕꯗꯤ ꯍꯥ
ꯅꯣꯏꯖꯨ ꯀꯩꯅꯣ ꯑꯃ ꯈꯣꯡꯉꯛꯏꯗꯣ
ꯃꯩ ꯂꯥꯛꯄꯒꯤ ꯀꯩꯅꯣꯅꯤꯗ ꯌꯨ ꯄꯤ ꯑꯦꯁꯅꯤꯗ ꯀꯦꯃꯦꯔꯥ ꯒꯤ
ꯑꯣ ꯅꯣꯏ ꯀꯦꯃꯦꯔꯥꯁꯦ ꯃꯩ ꯃꯨꯠꯂꯗꯤ ꯌꯥꯗ꯭ꯔꯤꯔꯥ
ꯃꯩ ꯃꯨꯠꯂꯒꯅꯦ ꯄꯨꯡꯈꯥꯏ ꯑꯃ ꯑꯗꯨꯝ ꯑꯗꯨꯃꯥꯏ ꯄꯨꯡꯈꯥꯏ ꯑꯃ ꯆꯥꯡꯗꯤ ꯑꯗꯨꯝ ꯀꯥꯗ ꯂꯩꯌꯦꯕ ꯌꯨ ꯄꯤ ꯑꯦꯁꯇꯣ
ꯑꯥ
ꯎꯝ
ꯊꯕꯥꯛ ꯏꯟꯒꯥꯡꯖꯦ ꯑꯩꯈꯣꯏꯖꯦ ꯁꯠ ꯁꯠ ꯇꯧꯅꯔꯗꯤ ꯐꯗꯧꯅꯦ ꯍꯥꯏ
ꯎꯝ
ꯃꯥꯏ ꯃꯥꯏꯒꯤ ꯂꯝꯕꯤꯗ
ꯀꯅꯥꯅꯣ ꯀꯅꯥꯅꯣ ꯂꯝꯕꯤꯗ ꯄꯜꯂꯤꯁꯦ ꯀꯅꯥꯅꯣꯕ ꯂꯝꯕꯤꯗ ꯄꯜꯂꯤꯁꯦ ꯅꯪꯅ ꯍꯥꯏꯗꯣ
ꯄꯤ ꯑꯃꯃꯝꯗ ꯊꯕꯛ ꯏꯪꯒꯥꯡ ꯂꯣꯏ ꯇꯧꯅꯔꯗꯤ ꯐꯩꯗꯅ
ꯑꯥ
ꯋꯥꯕꯖꯨ ꯑꯝ ꯋꯥꯅꯔꯥꯔꯣꯏ
ꯋꯥꯏꯍꯦ
ꯎꯆꯤꯟ ꯅꯥꯆꯤꯟꯅ ꯇꯤ ꯑꯃ ꯃꯥꯏ ꯀꯩꯅꯣꯗꯨꯝꯃ ꯂꯣꯏꯁꯟꯒ꯭ꯔꯅꯤꯅ ꯍꯌꯦꯡ ꯃꯥꯏ ꯊꯕꯛ ꯑꯃ ꯀꯩꯝ ꯂꯥꯛ ꯗ ꯃꯝꯍꯟꯅ ꯑꯗꯨꯝ ꯅꯝꯖꯟꯒ꯭ꯔꯅꯤ ꯅꯠꯇ꯭ꯔꯥ
ꯎꯝ
ꯍꯣꯏ ꯗꯨꯗꯤ ꯎꯄꯥꯏ ꯂꯩꯇꯦ
ꯍꯦꯔꯥ ꯍꯣꯟꯅꯔ ꯂꯣꯏꯔꯦ ꯀꯩꯗꯧꯔꯒꯦ
ꯍꯟꯗꯛ ꯔꯤꯝꯁꯀꯤ ꯑꯃ ꯀꯧꯋꯦ ꯇ꯭ꯔꯥꯏ ꯇꯧꯒꯦ ꯇꯧꯔꯝꯕꯅꯦ ꯑꯗꯣ ꯑꯩ ꯑꯦꯛꯆꯦꯟꯖꯇꯖꯨ ꯃꯤꯡꯁꯨ ꯆꯜꯍꯧꯗ꯭ꯔꯦ ꯑꯗꯨꯒ ꯏꯕꯥꯏꯗ ꯍꯥꯏꯔꯨꯔꯦ
ꯐꯤꯒꯗꯤ ꯇꯨꯑꯣꯗ
ꯄꯩꯁꯥꯗꯣ
ꯎꯝ
ꯄꯤꯕ ꯌꯥꯎꯗꯕ ꯍꯥꯏꯇꯥꯔꯦ ꯑꯗꯨꯗꯩ ꯇꯣꯛꯈꯤꯕꯅꯤ ꯍꯥꯏꯇ ꯑꯩꯈꯣꯏ ꯏꯕꯥꯏꯗ ꯍꯥꯏꯐꯦꯠ ꯆꯦꯟꯕꯤꯌꯣꯅ ꯍꯥꯏꯔꯕꯨ ꯂꯥꯏꯔꯤꯛ ꯄꯥꯔ ꯊꯥꯎ
ꯑꯩ ꯉꯥꯏꯍꯥꯛ ꯂꯩꯏꯔꯒ ꯑꯃꯨꯛ ꯇꯧꯔꯛꯀꯦ ꯑꯁꯣꯝꯗ ꯑꯉꯥꯡ ꯂꯥꯛꯑꯦ
ꯍꯣ ꯍꯣꯏ ꯊꯝꯃꯣ ꯊꯝꯃꯣ
ꯎꯝ